ꯍꯜꯂꯣ ꯇꯥꯕ꯭ꯔꯣ
ꯇꯥꯏꯌꯦ ꯇꯥꯏꯌꯦ
ꯑꯣ ꯀꯩꯗꯧꯔꯒ ꯂꯩꯒꯦ ꯑꯩ ꯗꯤ ꯑꯗꯨꯝ ꯀꯩꯅꯣ ꯇꯧꯔ ꯂꯩꯔꯦ ꯒꯥꯔꯤ ꯊꯧꯔ ꯂꯩ
ꯎꯝ ꯍꯥꯏꯗꯤ ꯕꯣꯜ ꯁꯥꯟꯅꯕ ꯂꯣꯏꯔꯒ ꯏꯔꯨꯅꯤꯡꯉꯥꯏ ꯇꯟꯕ ꯑꯗꯒꯤ
ꯑꯣ ꯆꯥꯆꯥ ꯕ꯭ꯔꯣꯗꯤ ꯍꯨꯖꯤꯛ ꯂꯩꯕꯁꯦ ꯅꯊꯟꯗ ꯂꯩꯕ꯭ꯔꯥ ꯅꯠꯇ꯭ꯔꯒ ꯑ ꯐꯦꯃꯤꯂꯤꯒ ꯅꯪ ꯑꯗꯨꯝ ꯂꯩꯃꯤꯟꯅ ꯄꯨ꯭ꯔ
ꯏꯊꯟꯇ ꯑꯗꯨꯝ ꯂꯩꯗ
ꯑꯣ
ꯌꯨꯝꯗꯕꯨꯗꯤ ꯏꯃꯥ ꯏꯄꯥ ꯂꯣꯏꯅ ꯂꯩ ꯀꯣ ꯑꯗꯨ ꯕꯣꯜ ꯁꯥꯟꯅꯕ ꯆꯠꯂꯒ ꯒ꯭ꯔꯥꯎꯟ ꯃꯇꯥꯏꯗ ꯁꯨꯝ ꯐꯝꯃꯝꯕ ꯋꯥꯃꯟꯕꯒꯤ ꯎꯝ
ꯑꯩ ꯈꯣꯟꯗꯤ ꯑꯗꯨꯝ ꯑꯗꯨꯝ ꯁꯦꯡꯅ ꯇꯥꯏꯀꯣ
ꯎꯝ ꯑꯗꯨ ꯀꯥꯏ ꯆꯠꯀꯦ ꯆꯠꯀꯦ ꯇꯧꯕꯅꯣ ꯅꯪ
ꯑꯩꯁꯦ ꯁꯨꯝ ꯏꯃꯥꯟꯅꯕꯒ ꯇꯧꯔꯒ ꯁꯨꯝ ꯀꯣꯏꯕ ꯆꯠꯄꯅꯦꯗ
ꯑꯁ ꯅꯨꯡꯉꯥꯏꯅꯦꯍꯦ ꯗꯨꯗꯤ ꯅꯨꯄꯥ ꯍꯥꯏꯁꯤꯗꯤ
ꯃꯥꯟꯅꯦ ꯃꯥꯟꯅꯦ ꯕ꯭ꯔꯣ ꯗꯤ ꯑꯥ ꯀꯩꯅꯣ ꯂꯣꯏꯔꯕꯣ ꯒ꯭ꯔꯦꯖꯨꯑꯦꯁꯟꯒꯨꯝꯕ ꯂꯣꯏꯔꯕꯣ
ꯍꯣꯏ ꯒ꯭ꯔꯦꯖꯨꯋꯦꯁꯟꯗꯤ ꯀꯨꯏꯔꯦ ꯂꯣꯏꯕ ꯃꯥꯁꯇꯥꯔꯗꯤ ꯇꯝꯊꯗ꯭ꯔꯦ ꯑꯃꯨꯛꯀ
ꯇꯨ ꯊꯥꯎꯖꯟ ꯀꯌꯥꯗ ꯂꯣꯏꯕ ꯑꯣ
ꯑꯗꯨꯗꯤ ꯑꯩꯅꯗꯤ ꯇꯨ ꯊꯥꯎꯖꯟ ꯁꯚꯦꯟꯇꯤꯟꯗ ꯂꯣꯏꯕꯀꯣ
ꯑꯣ ꯑꯗꯨꯗꯩ ꯑꯩ ꯑꯩꯒꯤ ꯁꯤꯅꯤꯌꯥꯔ ꯑꯣꯏꯔꯦꯅꯦ
ꯍꯣꯏ
ꯎꯝ ꯀꯩ ꯀꯩ ꯍꯣꯠꯅꯔꯤ ꯍꯟꯗꯛꯇꯤ
ꯑꯗꯨꯝ ꯍꯤꯡꯕ ꯌꯥꯅꯤ ꯍꯥꯏꯅ ꯁꯨꯝ ꯀꯩꯅꯣ ꯀꯝꯄꯅꯤꯒꯨꯝꯕ ꯑꯗꯨꯝ ꯀꯩꯅꯣ ꯇꯧꯍ ꯂꯩ
ꯑꯥ ꯑꯗꯨ ꯅꯪ ꯕꯣꯜ ꯌꯦꯡꯕ꯭ꯔꯥ
ꯌꯦꯉꯦ ꯌꯉꯦ
ꯑꯦ ꯀꯅꯥ ꯀꯅꯥꯒꯤ ꯐꯦꯟꯁꯅꯣ
ꯐꯦꯟꯁꯦ ꯑꯩꯗꯤ ꯔꯣꯅꯥꯜꯗꯣꯗ ꯑꯗꯨꯝ ꯇꯧꯔꯦꯗ ꯑꯗꯨꯕꯨ ꯃꯥꯒꯤ ꯄ꯭ꯂꯦꯁꯤ ꯗꯤ ꯄ꯭ꯂꯦꯁꯦ ꯑꯗꯨꯝ ꯁꯞꯄꯣꯔꯠ ꯇꯧꯋꯦ ꯑꯗꯨꯕꯨ ꯃꯥꯒꯤ ꯄ꯭ꯂꯦꯁꯤꯗꯤ ꯌꯥꯗ꯭ꯔꯦ ꯍꯥꯏꯕꯗꯤ ꯃꯥꯗꯣ ꯑꯍꯟ ꯑꯣꯏꯔꯛꯄꯒꯤꯀꯣ
ꯍꯣꯏ ꯍꯣꯏ ꯑꯍꯟ ꯑꯣꯏꯔꯕꯅꯤꯅ ꯆꯦꯟꯕ ꯁꯨꯝ ꯌꯥꯗ꯭ꯔꯕꯅꯤꯗ
ꯑꯗꯨꯕꯨ ꯃꯥꯅ ꯒꯣꯜꯕꯨꯗꯨ ꯑꯗꯨꯝ ꯆꯪꯒꯤ ꯒꯣꯜ ꯑꯅꯤ ꯁꯤ ꯀꯣ
ꯃꯦꯁꯤꯗꯤ ꯉꯁꯤꯗꯤ ꯌꯦꯡꯗꯣꯏꯔꯣ ꯅꯠꯇ꯭ꯔꯒ
ꯉꯁꯤꯁꯦ ꯌꯦꯡꯒꯅꯤ ꯍꯌꯦꯡꯁꯦ ꯑꯩ ꯑꯩꯈꯣꯏ ꯑꯣꯐ ꯇꯥꯏꯕꯀꯣ ꯊꯕꯛꯁꯦꯀꯣ ꯁꯤꯗꯅ ꯍꯥꯏꯒꯦ ꯍꯌꯦꯪꯁꯦ ꯑꯩꯈꯣꯏ ꯏꯕꯥꯏꯒ ꯉꯥ ꯐꯥꯕ ꯆꯠꯁꯦꯅ
ꯑꯥ ꯑ ꯏꯁ ꯅꯣꯏꯔꯣꯝꯗ ꯉꯥ ꯌꯥꯝ ꯂꯩꯕ ꯃꯥꯜꯂꯤꯗ
ꯂꯩꯇꯦꯗ ꯑꯁꯤ ꯀꯩꯕ ꯑꯥ ꯃꯊꯛ ꯂꯣꯝꯗꯀꯣ ꯑꯥ ꯀꯩꯅꯣ ꯔꯣꯝꯗ ꯑꯦꯟ ꯑꯥꯏꯇꯤ ꯔꯣꯝꯗ ꯍꯥꯏꯕ꯭ꯔꯥ ꯀꯗꯥꯏꯔꯣꯝꯗ ꯍꯥꯏꯕ꯭ꯔꯥ ꯔꯣꯝꯗ ꯃꯐꯝ ꯑꯃ ꯂꯩꯑꯦ ꯑꯗꯨꯔꯣꯝꯗ ꯉꯥ ꯉꯥꯄ꯭ꯔꯨꯝꯒꯤ ꯉꯥ ꯈꯣꯏꯗꯣ ꯊꯥꯛꯄ ꯆꯠꯅꯤꯡꯉꯥꯏꯅꯤꯗ
ꯎꯝ ꯐꯩꯅꯦ ꯁꯨꯝ ꯗꯤꯟ ꯂꯦꯟꯕ ꯑꯣꯏꯅꯀꯣ
ꯍꯣꯏ
ꯎꯝ
ꯑꯗꯣ ꯑꯩꯗꯤ ꯀꯩꯅꯣ ꯇꯧꯔꯦ ꯑꯩꯗꯤ ꯅꯨꯄꯤ ꯊꯤꯔꯦ
ꯌꯥꯏꯅꯦ
ꯑꯉꯥꯡ ꯑꯍꯨꯝ ꯂꯩꯌꯦ
ꯑꯁ ꯑꯗꯨ ꯑꯣꯏꯔꯗꯤ ꯔꯦꯡ ꯑꯗꯨꯝ
ꯍꯧꯖꯤꯛ ꯍꯧꯖꯤꯛ ꯑꯩꯒꯤ ꯔꯦꯡꯁꯦ ꯑꯣꯁꯤ ꯔꯦꯡꯗ ꯂꯩ
ꯏꯁꯇꯥꯔ ꯑꯍꯨꯝꯅꯤꯅꯀꯣ ꯀꯥꯏꯗꯦ ꯀꯥꯏꯗꯦ
ꯑꯗꯨ ꯑꯣꯏꯗꯤ ꯎꯝ ꯑꯩꯈꯣꯏꯒ ꯑꯗꯨꯝ ꯌꯥꯝ ꯈꯦꯠꯅꯈꯤꯅꯤ ꯑꯩꯈꯣꯏꯗꯤ ꯅꯨꯄꯤꯗꯤ ꯊꯤꯗ꯭ꯔꯤ
ꯑꯗꯨꯕꯨ ꯈꯪꯗꯦꯅꯦ ꯅꯨꯄꯤ ꯑꯉꯥꯡ ꯂꯩꯕ ꯍꯥꯏꯕꯁꯦ ꯇꯦꯟꯁꯟ ꯌꯥꯝ ꯋꯥꯡꯉꯦꯅꯦ
ꯑꯦ ꯀꯃꯥꯏꯅꯅꯣ
ꯑꯗꯨꯗꯤ ꯑꯗꯨꯝ ꯅꯣꯏꯁꯨ ꯑꯗꯨꯝ ꯊꯤꯔꯛꯄ ꯀꯥꯟꯗ ꯈꯪꯒꯅꯤꯗ ꯍꯥꯏꯕꯗꯤ ꯑꯉꯥꯡꯒꯤ ꯐꯤꯔꯣꯜ ꯈꯪꯗꯦ ꯍꯧꯖꯤꯛ ꯃꯇꯝꯗꯤ ꯊꯥꯏꯅ ꯑꯍꯟꯈꯣꯏ ꯃꯇꯝꯗꯗꯤ ꯑꯩꯈꯣꯏꯒꯨꯝꯕ ꯑꯩꯈꯣꯏ ꯃꯇꯝꯗꯗꯤ ꯍꯒꯤꯁꯀꯨꯝꯕꯁꯨ ꯄꯥꯏꯔꯛꯇꯦ ꯍꯧꯖꯤꯛꯇꯤ ꯍꯒꯤꯁ ꯀꯩ ꯀꯩ ꯄꯥꯏ ꯀꯣ
ꯎꯝ ꯎꯝ
ꯑꯗꯨꯝ ꯀꯔꯤ ꯍꯥꯏꯁꯤꯔꯦ ꯑꯩꯈꯣꯏꯕꯨꯗꯤ ꯑꯩꯈꯣꯏ ꯅꯨꯄꯤ ꯑꯉꯥꯡ ꯊꯤꯕ ꯍꯥꯏꯕꯁꯤꯗꯤ ꯑꯩꯈꯣꯏ ꯐꯤꯔꯣꯜ ꯁꯦꯠꯄ ꯐꯪꯗ꯭ꯔꯁꯨ ꯑꯅꯧꯕ ꯁꯦꯠꯄ ꯐꯪꯗ꯭ꯔꯁꯨ ꯏꯆꯥꯄꯣꯏ ꯁꯦꯠꯄ ꯐꯪꯉꯅꯤ ꯁꯤꯅꯤꯅ ꯑꯩꯈꯣꯏꯅ ꯇꯧꯔꯤꯁꯦ ꯇꯧꯕ ꯍꯥꯏꯕꯁꯦ ꯌꯥꯝꯅ ꯇꯧꯗ꯭ꯔꯦ ꯑꯗꯨꯕꯨ ꯑꯉꯥꯡꯁꯤꯡ ꯈꯇꯪ ꯀ ꯃꯣꯏꯒꯤꯗ ꯋꯥꯠꯄꯒꯤ ꯑꯗꯨꯝ ꯋꯥꯈꯜꯗ ꯅꯤꯡꯉꯝꯗꯕ ꯍꯥꯏꯕ ꯇꯥꯔꯦꯗ
ꯎꯝ ꯃꯄꯥ ꯃꯄꯥ ꯑꯣꯏꯕꯒꯤ ꯇꯧꯕ ꯌꯥꯗꯕ ꯊꯕꯛ ꯑꯃ ꯑꯣꯏꯔꯤꯅꯤ ꯑꯗꯨꯗꯤ
ꯎꯝ
ꯌꯥꯏꯅ ꯑꯗꯨ ꯍꯌꯦꯡꯋꯥꯏ ꯅꯆꯥ
ꯅꯆꯥ ꯅꯨꯄꯥ ꯅꯆꯥ ꯅꯨꯄꯤꯁꯤꯡꯅ ꯃꯤ ꯑꯣꯏꯔꯛꯀꯥꯟꯗ ꯑꯣ ꯑꯗꯨꯕꯨ ꯑꯗꯨꯒꯤ ꯈꯜꯂꯒ ꯑꯗꯨꯝ ꯋꯥꯁꯨ ꯋꯥꯅꯀꯣ
ꯎꯝ
ꯑꯩ ꯄꯨꯛ ꯑꯩ ꯊꯟꯗ꯭ꯔꯁꯨ ꯏꯆꯥꯈꯣꯏ ꯊꯜꯂꯗꯤ ꯍꯥꯏꯅ ꯇꯧꯕꯒꯤ ꯋꯥꯅꯤꯗ
ꯎꯝ ꯀ꯭ꯂꯥꯁ ꯀꯌꯥꯗꯤ ꯀꯥꯔꯒꯦ ꯈ꯭ꯋꯥꯏꯗꯒꯤ ꯑꯍꯟ
ꯑꯍꯟꯗꯣ ꯍꯟꯗꯛ ꯀꯦꯖꯤ ꯑ ꯀ꯭ꯂꯥꯁ ꯋꯥꯟ ꯔ ꯀꯥꯔꯅꯤ
ꯑꯆꯥ ꯆꯥ
ꯃꯌꯥꯏꯗꯨꯅ ꯃꯊꯪ ꯆꯍꯤ ꯀꯥꯍꯜꯂꯒꯦ ꯍꯟꯗꯛ ꯀꯥꯍꯟꯒꯤꯗꯤ ꯇꯧꯕꯅꯦ ꯑꯗꯨꯕꯨ ꯈꯔ ꯑꯩꯗꯣ ꯕꯖꯦꯠꯇꯨꯀꯣ ꯄ꯭ꯔꯣꯕ꯭ꯂꯦꯝ ꯈꯔ ꯂꯩꯈ꯭ꯔꯕ ꯑꯗꯨꯒꯤ ꯌꯥꯝ ꯋꯥꯏꯗ ꯅꯨꯄꯤ ꯊꯤꯕ ꯍꯥꯏꯕꯁꯤꯀꯣ
ꯎꯝ ꯑꯩꯈꯣꯏꯁꯨꯅꯦ ꯍꯧꯖꯤꯛ ꯑꯩ ꯏꯁꯥꯒꯤ ꯐꯧ
ꯁꯤꯖꯤꯟꯅꯕ ꯐꯪꯗꯦꯕ ꯎꯝ ꯑꯗꯣ ꯕ꯭ꯔꯗꯔ ꯀꯩꯅꯣ ꯑꯩ ꯅꯉꯣꯟꯗ ꯀꯩꯅꯣꯝꯃ ꯍꯪꯅꯤꯡꯉꯦ ꯅꯪ ꯑꯗꯨꯝ ꯖꯤꯝꯒꯨꯝꯕ ꯇꯝꯅꯤꯡꯕ꯭ꯔꯣ
ꯑꯗꯨ ꯍꯪꯒꯤꯅꯦ ꯍꯟꯗꯛꯁꯦ ꯆꯠꯄ ꯁꯪꯗꯧ ꯃꯥꯟꯗꯅꯦ ꯍꯥꯏꯗꯤ ꯂꯧ ꯑꯗꯨꯝ ꯁꯨꯕ ꯍꯧꯔꯒ
ꯃꯥ ꯑꯣ ꯍꯧꯖꯤꯛ ꯂꯧ ꯃꯇꯝꯁꯨ ꯌꯧꯔꯛꯑꯦ
ꯎꯝ ꯑꯗꯨ
ꯊꯥꯗ ꯀꯌꯥ ꯀꯌꯥ ꯊꯥꯗ ꯂꯤꯁꯤꯡ ꯂꯤꯁꯤꯡ ꯑꯃ ꯑꯗꯨꯒ ꯑꯩ ꯃꯤꯡꯗ ꯑꯗꯨꯝ ꯆꯪꯉꯗꯤ ꯈꯔꯕꯨꯗꯤ ꯌꯦꯡꯕꯤꯕ ꯌꯥꯅꯤ ꯑꯦꯃꯤꯁꯟꯒꯨꯝꯕꯗꯀꯣ
ꯑꯣ ꯑꯗꯨ ꯑꯁ ꯖꯤꯝ ꯆꯠꯄꯁꯦ ꯆꯠꯂꯤ ꯆꯠ
ꯀꯣ ꯎꯝ
ꯑꯩ ꯁꯥꯥꯗ ꯌꯥꯝ
ꯑꯣ ꯑꯗꯨꯗꯤ ꯑꯩ ꯍꯥꯏꯕꯤꯒꯦ ꯀꯩꯅꯣ ꯑꯣꯏꯅ ꯆꯥꯔꯣ ꯌꯦꯟꯅꯔꯔꯣꯏꯅꯀꯣ
ꯑꯥ
ꯌꯦꯅꯔ ꯆꯔꯣ ꯏꯟꯅꯔ ꯃꯦꯛꯁꯤꯃꯝ ꯑꯗꯨꯝ ꯊꯥ ꯑꯍꯨꯝꯒꯨꯝꯕꯗꯤ ꯆꯥꯅ ꯍꯣꯠꯅꯕꯤꯔꯣ ꯑꯗꯨꯒ ꯄꯩꯁꯥ ꯁꯥꯟꯅꯕꯗꯤ ꯑꯩꯈꯣꯏꯅ ꯍꯧꯖꯤꯛ ꯍꯥꯏꯔꯤꯁꯦ ꯁꯥꯟꯅꯕ ꯍꯥꯏꯕꯁꯦ ꯌꯣꯠ ꯑꯂꯨꯝ ꯑꯂꯨꯝꯕ ꯊꯥꯡꯒꯠꯂꯦ ꯏꯁꯥ ꯐꯒꯠꯂꯅꯤ ꯁꯤꯗꯤ ꯅꯠꯇꯦ ꯑꯩꯈꯣꯏꯅ
ꯎꯝ
ꯁꯚꯦꯟꯇꯤ ꯄꯥꯔꯁꯦꯟ ꯆꯥꯕꯗ ꯂꯩꯔꯦꯀꯣ ꯊꯥꯔꯇꯤ ꯄꯔꯁꯦꯟꯅ ꯁꯥꯟꯅꯕꯗ ꯗꯂꯩꯔꯦ
ꯎꯝ
ꯑꯗꯨꯅ ꯄꯩꯁꯥꯗꯤ ꯆꯥꯕꯗꯤ ꯆꯠꯄ
ꯀꯩꯅꯣ ꯑꯣꯏꯕ꯭ꯔꯥꯖ ꯖꯤꯝꯒꯤ ꯃꯦꯟꯇꯔ ꯑꯣꯏ
ꯑꯩ ꯍꯥꯟꯅ ꯀꯩꯅꯣ ꯑꯣꯏꯔꯝꯕ ꯃꯣꯏ ꯑꯁꯣꯝꯗ ꯃꯣꯏ ꯆꯤꯡ ꯑꯩꯈꯣꯏꯒꯤꯗ ꯊꯕꯛ ꯁꯨꯔꯝꯃꯦꯕꯀꯣ
ꯑ
ꯑꯗꯨꯗ ꯑꯩ ꯍꯧꯖꯤꯛ ꯇꯣꯛꯊꯣꯛꯈ꯭ꯔꯦ ꯇꯣꯛꯊꯣꯛꯑꯒ ꯑꯗꯨꯝ ꯃꯣꯏꯅ ꯃꯇꯝ ꯈꯔ ꯍꯥꯟꯅ ꯁꯨꯔꯝꯕ ꯃꯇꯝꯗ ꯑꯗꯨꯝ ꯇꯦꯅꯔꯒꯤ ꯇꯥꯏꯞꯇ ꯑꯗꯨꯝ ꯂꯩꯔꯝꯃꯦ
ꯑꯣ
ꯑꯗꯨꯒ ꯍꯧꯖꯤꯛꯇꯤ ꯇꯊꯣꯛꯈ꯭ꯔꯦ ꯑꯗꯨ ꯑꯣꯏꯔꯁꯨ ꯑꯩꯗꯤ ꯑꯗꯨꯝ ꯃꯔꯛ ꯃꯔꯛꯇ ꯑꯗꯨꯝ ꯁꯥꯟꯅꯕ ꯆꯠꯂꯦ ꯐ꯭ꯔꯤꯗꯀꯣ ꯃꯣꯏꯅ ꯑꯗꯨꯝ ꯂꯥꯛꯑꯣ ꯁꯥꯟꯅꯕ ꯍꯥꯏꯅꯀꯣ
ꯎꯝ ꯎꯝ
ꯑꯗꯨꯕꯨ ꯑꯩꯈꯣꯏ ꯑꯩꯈꯣꯏ ꯖꯥꯇꯤ ꯃꯁꯦꯟꯁꯤꯡꯁꯦ ꯈꯔ ꯍꯥꯏꯕꯤꯕꯅꯤꯗ ꯁꯅꯥꯅꯤꯡꯕ ꯂꯩꯔꯒꯗꯤ ꯍꯥꯏꯅꯀꯣ
ꯑꯗꯨꯁꯨ ꯌꯥꯝ ꯐꯩ ꯑꯩꯁꯨ ꯁꯥꯟꯅꯅꯤꯡꯉꯤꯕꯅꯦ ꯊꯝ ꯆꯥꯗꯕ ꯍꯥꯏ ꯇꯔꯦ
ꯃꯥꯅꯦ ꯃꯇꯝ ꯆꯥꯕ ꯀꯥꯟꯗ ꯍꯥꯏꯔꯛꯑꯣ ꯑꯩꯈꯣꯏ ꯌꯨꯝ ꯃꯅꯥꯛꯇ ꯂꯩꯔꯦ ꯍꯣ ꯌꯥꯝꯅꯁꯨ ꯄꯤꯛꯄꯠꯇꯕꯅꯦ ꯌꯥꯝ ꯆꯥꯎꯕꯅꯦ
ꯎꯝ
ꯌꯥꯝ ꯆꯥꯎꯕ ꯍꯥꯏꯕꯁꯦ ꯑꯗꯨꯝ ꯆꯥꯎꯔꯕꯅꯦ ꯍꯥꯟꯅ ꯅꯪ ꯑꯗꯨꯝ ꯆꯠꯂꯝꯕ ꯇꯥꯔꯒꯗꯤ ꯑꯗꯨ ꯖꯤꯝꯗꯨꯒ ꯑꯩꯈꯣꯏꯒꯤ ꯖꯤꯝꯗꯨꯒ ꯌꯦꯡꯉꯣ ꯍꯥꯏ ꯁꯥꯟꯅꯕ ꯀꯥꯟꯗ ꯍꯣꯏ ꯁꯤꯗꯤ ꯌꯥꯝ ꯆꯥꯎꯋꯤꯅ ꯍꯥꯏꯅ ꯍꯥꯏꯔꯛꯀꯅꯤ ꯖꯨꯝꯕꯥꯒꯤ ꯔꯨꯝ ꯇꯣꯉꯥꯟꯅ ꯂꯩ ꯑꯗꯨꯒ ꯋꯥꯔꯝ ꯑꯞ ꯇꯧꯗꯤꯡꯉꯥꯏꯔꯁꯨ ꯇꯉꯥꯟꯅ ꯂꯩꯔꯤ
ꯎꯝ ꯑꯗꯨ ꯖꯤꯝ ꯆꯠꯄꯗꯣ
ꯎꯝ
ꯊꯥ ꯑꯃꯗ ꯅꯨꯡꯇꯤꯒꯤ ꯆꯠꯇꯣꯏꯔꯥ ꯅꯠꯇ꯭ꯔꯒ ꯑꯩꯗꯤ ꯑꯍꯥꯟꯕ ꯑꯦꯛꯁꯄꯤꯔꯤꯟꯁ ꯂꯩꯇꯕꯅꯤꯅꯀꯣ
ꯑꯣ ꯑꯩ ꯍꯣꯏ ꯑꯗꯨ ꯑꯗꯨꯝ ꯅꯪꯅ ꯍꯪꯕꯗ ꯑꯗꯨꯝ ꯀꯥꯏꯗꯗꯤ ꯑꯩ ꯍꯥꯏꯕꯤꯒꯦ ꯍꯥꯏꯕꯗꯤ ꯖꯤꯝ ꯆ ꯄꯁ ꯑꯗꯨꯝ ꯅꯨꯡꯇꯤꯒꯤ ꯆꯠꯀꯗꯕꯅꯦꯕꯀꯣ ꯑꯗꯨꯒ ꯀꯔꯝꯕꯅ ꯑꯗꯨꯝ ꯍꯪꯉꯛꯑꯦꯕ ꯑꯦꯠꯂꯤꯁ ꯋꯥꯟ ꯃꯟꯒꯨꯝꯕ ꯆꯠꯂꯒ ꯕꯣꯗꯤꯁꯦ ꯑꯗꯨꯝ ꯑꯩ ꯄꯥꯝꯖꯕꯗꯣ ꯐꯪꯒꯦꯔꯥ ꯍꯥꯏꯅ ꯑꯗꯨꯝ ꯍꯪꯉꯦꯕꯀꯣ ꯑꯗꫭ ꯋꯥꯟ ꯃꯟ ꯗꯤ ꯑꯣ ꯐꯪꯉꯣꯏ ꯊ꯭ꯔꯤ ꯃꯟꯁ ꯁꯤꯛꯁ ꯃꯟꯁꯇ ꯎꯔꯛꯀꯅꯦꯕꯀꯣ
ꯎꯝ
ꯖꯤꯝ ꯁꯥꯟꯅꯕꯁꯦ ꯑꯗꯨꯒ ꯑ ꯍꯦꯛ ꯁꯥꯟꯅꯕ ꯍꯧꯕ ꯀꯥꯟꯗꯗꯤ ꯅꯪ ꯅꯁꯥ ꯑꯩꯈꯣꯏꯗꯣ ꯂꯣꯏ ꯅꯥꯒꯅꯤ ꯅꯪ ꯃꯁꯜ ꯄꯦꯟ ꯇꯧꯕ꯭ꯔꯥ ꯍꯥꯏꯕꯗꯤ ꯅꯪꯒꯤ ꯃꯁꯥꯎꯁꯤꯗꯣ ꯊꯨꯒꯥꯏꯕꯅꯤꯅꯀꯣ
ꯎꯝ ꯎꯝ
ꯁꯃꯥꯏꯅ ꯇꯧꯒꯅꯤ ꯅꯥꯑꯒꯅꯤ ꯅꯪ ꯍꯞꯇꯥ ꯑꯃꯗꯤ ꯅꯪꯝ ꯀꯔꯤ ꯍꯥꯏꯁꯤꯔ ꯑꯩꯈꯣꯏ ꯃꯤꯒ ꯐꯨꯅꯔꯒ ꯑꯣꯔ ꯀꯩꯅꯣ ꯁꯣꯛꯑꯒ ꯑꯩꯈꯣꯏ ꯃꯁꯜ ꯀꯒ꯭ꯔꯦꯝ ꯇꯧꯔꯒ ꯇꯧꯕꯤꯁ ꯇꯥꯎꯗꯀꯣ ꯑꯗꯨꯃꯥꯏ ꯇꯧꯅꯦꯕ ꯑꯗꯨꯒ ꯑꯥꯐꯇꯔ ꯇꯨ ꯋꯤꯛꯁ ꯃꯇꯨꯡꯗꯗꯤ ꯑꯗꯨꯝ ꯀꯩꯁꯨ ꯇꯧꯔꯔꯣꯏꯗ
ꯑꯗꯨ ꯑꯣꯏꯔꯗꯤ
ꯂꯧ ꯁꯨꯕ ꯂꯣꯏ ꯑꯣ ꯑꯩ ꯂꯧ ꯍꯥꯏꯔꯒ ꯑꯩꯁꯨ ꯀꯣ ꯑꯩꯗꯤ ꯂꯧ ꯁꯨꯕꯗ ꯈ꯭ꯋꯥꯏꯗꯒꯤ ꯅꯨꯡꯉꯥꯏꯕ ꯑꯗꯨꯗꯏꯗꯤ ꯂꯧ ꯌꯩꯕꯗ ꯅꯨꯡꯉꯥꯏ ꯑꯗꯨꯕꯨ ꯍꯧꯖꯤꯛꯇꯤ ꯃꯦꯆꯤꯟ ꯊꯣꯛꯑꯕꯅꯤꯅ ꯇꯜꯂꯦꯗ
ꯍꯣꯏꯅꯦ ꯂꯧ ꯌꯩ
ꯅꯨꯡꯥꯏꯕꯅꯦ ꯀꯣ
ꯂꯧ ꯌꯩꯕ ꯂꯣꯢꯔꯒ ꯄꯣꯊꯥꯔꯝꯗꯥꯏꯗ ꯂꯩꯁꯥꯕꯤꯁꯤꯡꯒ ꯆꯥ ꯂꯣꯜꯂꯛꯄꯗꯣ
ꯃꯥꯅꯦ ꯃꯥꯅꯦ
ꯑ
ꯖꯤꯝ ꯁꯥꯅꯕꯥ ꯗꯣ
ꯑꯈꯣꯏ ꯍꯥꯏꯗꯤ ꯌꯥꯝ
ꯎꯝ ꯀꯪꯕꯗ ꯅꯣꯏꯔꯛꯄ ꯌꯥꯒꯗꯅ ꯑꯩꯅ ꯍꯥꯏꯕꯁꯦ ꯅꯪꯉꯣꯟꯗ ꯒꯦꯅꯔ ꯆꯥꯎ ꯍꯥꯏꯕꯗꯣ ꯒꯤꯅꯔ ꯆꯥꯎ ꯍꯥꯏꯕ
ꯑ ꯅꯪ ꯍꯝ
ꯑꯗꯨꯗꯤꯅꯥ ꯅꯣꯢꯔꯛ ꯀꯗꯕꯅꯦ ꯒꯦꯟꯅꯔ ꯆꯥꯔꯣ ꯂꯐꯣꯏ ꯆꯥꯔꯣ ꯂꯐꯣꯏ ꯌꯥꯝꯗ꯭ꯔꯕꯗ ꯅꯣꯡꯃꯒꯤ ꯐꯣꯔ ꯆꯥꯔꯅꯤꯀꯣ ꯁꯪꯒꯣꯝ ꯊꯛꯑꯅꯤ ꯑꯗꯨꯒ ꯂꯐꯣꯏꯁꯨ ꯑꯍꯨꯝ ꯍꯨꯝꯕ ꯆꯥꯔꯥꯅꯤ ꯌꯦꯔꯨꯝꯁꯦ ꯌꯥꯝ ꯭ꯗꯔꯕꯗ ꯃꯔꯤꯗꯤ ꯃꯔꯤꯗꯤ ꯗꯤ ꯇꯥꯕ ꯌꯥꯗ꯭ꯔꯦꯀꯣ ꯌꯥꯝꯗ꯭ꯔꯕꯗ ꯗꯦ ꯍ
ꯎꯝ
ꯑꯗꯨꯒ ꯒꯤꯅꯔꯁꯦ ꯒꯤꯅꯔ ꯅꯪꯉꯣꯟꯗ ꯑꯩꯅ ꯅꯪꯅ ꯊꯨꯅ ꯀꯩꯅꯣ ꯇꯧꯅꯤꯡꯉꯦ ꯍꯥꯏꯔꯗꯤ ꯅꯁꯥꯗꯣ ꯊꯨꯅ ꯂꯈꯠꯅꯤꯡꯕ ꯅꯪꯒꯤ ꯍꯧꯖꯤꯛ ꯒꯤꯅꯔ ꯆꯥꯔꯒꯗꯤ ꯅꯪꯒꯤ ꯅꯁꯥꯒꯤ ꯋꯦꯠꯇꯒꯤ ꯍꯥꯏꯒꯠꯅꯤꯡꯕ ꯄꯥꯝꯕꯗꯤ ꯒꯤꯅꯔ ꯑꯐꯕ ꯂꯩꯌꯦꯕ ꯀꯣ ꯑꯗꯨꯒ ꯅꯪ ꯍꯧꯖꯤꯛ ꯗꯨꯀꯥꯟꯒꯨꯝꯕꯗ ꯆꯪꯉꯒ ꯑꯩ ꯒꯤꯅꯔ ꯂꯩꯅꯤꯡꯉꯦ ꯁꯨꯃꯥꯏꯅ ꯇꯧꯅꯤꯡꯉꯦ ꯍꯥꯏꯕ ꯀꯥꯟꯗ ꯅꯉꯣꯟꯗ ꯂꯥꯏꯟꯗꯣ ꯄꯤꯔꯛꯀꯅꯦꯕ ꯈꯪꯕ꯭ꯔꯥ ꯐꯥꯕ꯭ꯔꯥ ꯐꯠꯇ ꯇꯕ꯭ꯔꯥ ꯍꯥꯏꯕꯗꯀꯣ ꯑꯗꯨꯒ ꯍꯧꯖꯤꯛꯤ ꯑꯩꯅ ꯅꯉꯣꯟꯗ ꯍꯥꯏꯒꯗꯕ ꯒꯤꯅꯔꯗꯒꯤ ꯌꯥꯝ ꯐꯥꯕꯅꯦ ꯑꯗꯨꯗꯤ ꯋꯤꯗꯤꯟ ꯋꯥꯟ ꯋꯤꯛꯇ ꯅꯪ ꯅꯁꯥ ꯋꯦꯠꯇ ꯊ꯭ꯔꯤ ꯄꯣꯏꯟ ꯀꯥꯈꯠꯂꯑꯦ ꯍꯥꯏꯕꯗꯨꯝ ꯅꯪ ꯑꯗꯨꯝ ꯈꯪꯒꯅꯤ
ꯑꯩ ꯁꯣꯝꯗ ꯊꯕꯛ ꯑꯃ ꯂꯩꯁꯤ
ꯍꯦꯅꯤ ꯌꯥ ꯂꯩꯕꯀꯣ ꯑꯧꯍ
ꯍꯩꯅꯗꯦꯅ ꯇꯥ ꯍꯣꯏ ꯍꯣꯏ ꯍꯣꯏ ꯑ ꯍ